ꯍꯜꯂꯣ
ꯇꯔꯕ
ꯍꯜꯂꯣ
ꯍꯜꯂꯣ
ꯍꯜꯂꯣ
ꯇꯌꯦ
ꯑꯁ ꯅꯪ ꯋꯥꯗꯣ ꯈꯔ ꯈꯔ ꯀꯟꯅ ꯉꯥꯡꯉꯣꯏꯅꯦ ꯇꯥꯕ꯭ꯔꯥ
ꯇꯌꯦ ꯇꯑꯌꯦ
ꯑ ꯑꯣ
ꯇꯥꯕ꯭ꯔꯣ ꯑꯩꯒꯤꯗꯤ
ꯑ ꯇꯥꯏꯌꯦ ꯐꯖꯅ ꯇꯥꯏꯌꯦ
ꯑꯣ ꯌꯨꯝꯗ ꯂꯩꯕ꯭ꯔꯣ
ꯌꯨꯝꯗ ꯂꯩꯌꯦ ꯆꯠꯊꯣꯛꯅꯤꯡꯉꯥꯏ ꯊꯕꯛ ꯂꯩꯇꯦ ꯅꯪꯗꯤ ꯍꯜꯂꯣ ꯇꯥꯕ꯭ꯔꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ ꯇꯥꯗꯕ꯭ꯔꯣ ꯍꯜꯂꯣ